ꯎꯝ
ꯉꯁꯤꯗꯤ ꯀꯩꯀꯩ ꯆꯠꯀꯦ
ꯉꯁꯤ ꯂꯧ ꯆꯠꯂꯦ꯫
ꯑꯣ
ꯉꯁꯤ ꯂꯩ ꯆꯠꯄꯗꯣ ꯑꯁ
ꯑꯥ
ꯕꯣꯔꯥ ꯕꯦꯔꯥꯅꯤ ꯀꯛꯆꯦꯡꯗꯣ ꯌꯥꯝꯃ ꯑꯁ ꯆꯤꯛ ꯆꯤꯛꯄ꯭ꯔꯥ ꯆꯤꯛꯇꯕ꯭ꯔꯥ ꯈꯪꯗꯦ ꯑꯁ ꯈꯣꯠ ꯌꯥꯝ ꯈꯣꯠꯅꯤꯡꯂꯛꯄ ꯋꯥꯏ ꯌꯥꯝ ꯈꯠꯅꯤꯡꯂꯛꯄ ꯋꯥꯅꯤꯗ꯫
ꯑꯥ ꯑꯗꯨ ꯃꯁꯛꯁꯨ ꯎꯕꯁꯨ ꯅꯠꯇꯦ꯫ ꯀꯣ
ꯎꯝ ꯌꯥꯝ ꯐꯠꯇꯦ ꯑꯁꯦꯡꯕ ꯏꯁ ꯄꯨꯔꯥ ꯚꯦꯔꯥꯅꯦ꯫ ꯄꯨꯔꯥ ꯗꯤꯁꯇꯥꯕꯅꯦ ꯃꯗꯨ ꯀꯛꯆꯦꯡꯁꯤꯡꯗꯣ꯫
ꯎꯝ ꯆꯤ ꯆꯤꯛ ꯆꯤꯛ ꯆꯤꯛ ꯆꯤꯛ ꯇꯧꯋꯦꯕꯀꯣ꯫
ꯎꯝ ꯎꯝ ꯅꯪ ꯇꯨꯝꯃꯒ ꯂꯩꯔꯕ꯭ꯔꯥ ꯀꯔꯤ ꯇꯧꯕꯤꯔꯥ ꯇꯨꯝꯃꯒ ꯂꯩꯔꯕ꯭ꯔꯥ ꯅꯪ
ꯇꯨꯝꯗ꯭ꯔꯤꯌꯦ ꯔꯝ ꯃꯪꯒꯣꯟ ꯃꯪꯒꯣꯟꯗ ꯐꯝꯃꯤꯅꯦ ꯁꯨꯃꯥꯡꯗ ꯐꯝꯃꯤꯅꯦ꯫
ꯑꯩꯗꯤ ꯅꯪ ꯇꯨꯝꯒꯔꯦ ꯂꯩꯔꯤꯗꯤ ꯅꯪ ꯅꯅꯥꯛꯇ ꯐꯪꯉꯣꯏ ꯂꯩꯕꯔ ꯈꯪ ꯅꯪ ꯀꯩꯅꯣ ꯆꯥꯕ꯭ꯔꯥ ꯍꯧꯗꯣꯡꯒꯨꯝꯕꯗꯤ ꯆꯥꯕ꯭ꯔꯥ?
ꯆꯥꯗꯦ ꯆꯥꯅꯤꯡꯗꯤꯑꯦ ꯄꯥꯝꯗꯤꯌꯦ꯫
ꯏꯁ ꯆꯥꯒꯗꯕꯅꯦꯍꯦ꯫ ꯍꯨꯝ ꯍꯥꯎꯔꯤꯀꯥꯟꯁꯤꯗ꯫
ꯎ ꯑꯩꯈꯣꯏꯗꯣ ꯑꯉꯥꯡꯁꯤꯡꯗꯣ ꯇꯨꯝꯗ꯭ꯔꯤꯕꯀꯣ꯫
ꯎꯝ
ꯑꯗꯨꯒꯤ ꯑꯁ ꯐꯝ ꯔꯨꯝꯗ ꯂꯩꯕ ꯌꯥꯗꯕ꯫ ꯌꯥꯝ ꯂꯥꯡꯉꯦꯕ ꯃꯣꯏꯁꯦ꯫
ꯎ ꯑꯩ ꯍꯥꯏꯒꯦ ꯅꯣꯏ ꯏꯃꯨꯡꯗꯨ ꯃꯤ ꯌꯥꯝꯕ ꯃꯥꯜꯂꯦꯀꯣ꯫
ꯌꯥꯝꯗꯤꯌꯦ ꯑꯩꯈꯣꯏ ꯃꯤ ꯈꯖꯤꯛꯇꯪꯅꯤ ꯂꯩꯕ ꯑꯗꯣ ꯑꯉꯥꯡꯅ ꯌꯥꯝꯕꯀꯣ꯫
ꯃꯤ ꯇ ꯇꯔꯥ ꯁꯨꯕ꯭ꯔꯥ?
ꯁꯨꯗꯤꯌꯦ꯫
ꯀ꯭ꯌꯥꯃꯨ?
ꯍꯥꯥ
ꯀ꯭ꯌꯥꯃꯨ?
ꯃꯉꯥ ꯈꯛꯇꯅꯦ꯫
ꯅꯪꯅꯦ ꯅꯣꯏ ꯕꯥꯅꯦ ꯅꯣꯏ ꯃꯥꯅꯦ
ꯈꯣꯏ ꯃꯥ ꯕꯥ ꯂꯩꯇꯤꯌꯦ ꯁꯤꯗ꯫
ꯑꯣ
ꯑꯥꯗ ꯂꯩꯕ꯭ꯔꯥ?
ꯑ ꯑꯥꯗ ꯂꯩꯌꯦ ꯑꯥ ꯌꯨꯝꯔꯣꯝꯗ ꯂꯩꯌꯦ ꯑꯈꯣꯏ ꯑꯥ ꯌꯨꯝꯔꯣꯝꯗ ꯂꯩꯌꯦ꯫
ꯎꯝ
ꯅꯣꯏ ꯃꯅꯥꯛ ꯔꯣꯝꯗ ꯂꯩꯌꯦ꯫
ꯈꯣꯢ ꯃꯅꯥꯔꯣꯝꯗ ꯂꯩꯌꯦ꯫
ꯑꯥ
ꯑꯩꯈꯣꯏ ꯑꯩꯈꯣꯏ ꯈꯨꯟꯒꯤ ꯃꯈꯥꯒꯤꯗꯨꯗ ꯂꯩꯕ꯭ꯔꯥ?
ꯑꯥ ꯃꯈꯥ ꯆꯠ ꯆꯠ ꯆꯠꯂꯒ ꯃꯤ ꯌꯥꯝ ꯇꯥꯕ ꯃꯐꯝꯗꯣ꯫
ꯑꯗꯨꯗ ꯂꯩꯌꯦ꯫
ꯁꯤꯄꯥꯏ ꯀꯦꯝꯒ ꯂꯩꯕꯗꯣ?
ꯑꯥ
ꯀꯔꯤ ꯖꯒꯥꯗꯔꯣ ꯀꯔꯋꯥꯏꯗꯔꯣ?
ꯃꯐꯝ ꯑꯩꯁꯨ ꯇꯥꯛꯄ ꯍꯩꯇ꯭ꯔꯦ꯫ ꯍꯥꯏꯕ ꯍꯩꯇ꯭ꯔꯦ꯫ ꯍꯦ
ꯈꯣꯢ ꯆꯦꯁꯨ ꯈꯣꯏꯆꯦꯁꯨ ꯑꯗꯨꯗ ꯄꯥꯟꯕꯅꯦ꯫
ꯑꯣ
ꯑꯁ ꯍꯥꯀꯨꯝꯗꯒꯤꯅ
ꯑꯣ
ꯍꯨꯝ
ꯉꯁꯤꯗꯣ
ꯎꯝ
ꯑꯁ ꯎꯝ ꯊꯕꯛ ꯆꯠꯄꯗꯣ ꯑꯁ ꯌꯥꯝ ꯋꯥꯏꯌꯦ꯫
ꯏꯁ ꯀꯩꯗꯧꯕꯒꯤ ꯋꯥꯕ?
ꯈꯪꯗ꯭ꯔꯦ꯫ ꯌꯥꯝ ꯋꯥꯏꯑꯦ꯫
ꯅꯪ ꯉꯁꯥꯏ ꯋꯥ-ꯋꯥꯔꯗꯤ ꯑꯉꯥꯡ ꯂꯩꯕꯗꯣ ꯑꯁ ꯃꯂꯤꯁ ꯈꯔ ꯇꯧꯍꯟꯂꯨꯗꯅ꯫
ꯑꯗꯨ ꯍꯩꯇ꯭ꯔꯤꯅꯦ ꯃꯣꯏꯁꯤꯡꯗꯤ꯫
ꯑꯩꯗꯤ ꯀꯩꯅꯣꯗ ꯑꯁ ꯁꯝ ꯀꯛꯐꯝꯗ ꯑꯁ ꯃꯥꯂꯤꯁ ꯇꯧꯕꯤꯕꯗꯣ ꯑꯁ ꯃ ꯃꯣꯏꯅ ꯀꯣꯛꯇ ꯄꯥꯏꯕꯗꯣ
ꯎꯝ
ꯑꯁ ꯅꯣꯡ ꯅꯤꯅꯤ ꯍꯨꯝꯅꯤ ꯃꯨꯛ ꯅꯥꯏ ꯑꯁ ꯅꯣꯡ ꯑꯁ ꯍꯨꯝꯅꯤ ꯃꯨꯛ ꯅꯠ ꯍꯞꯇꯥ ꯑꯃꯃꯨꯛ ꯄꯥꯏꯕ ꯌꯥꯗꯦ ꯁꯝꯗꯣ
ꯎꯝ
ꯁꯝꯗꯣ ꯐꯖꯅ ꯄꯥꯏꯑꯦꯕ ꯃꯣꯏꯗꯣ ꯑꯁ ꯄꯨꯔꯥ ꯕꯦꯔꯥꯅꯤꯍꯦ
ꯑꯗꯨ ꯑꯁ ꯑꯩꯗꯤ ꯅꯨꯡꯉꯥꯏꯗꯧ ꯃꯥꯜꯂꯦꯉꯣ꯫
ꯏꯁ ꯄꯨꯔꯥ ꯕꯦꯔꯥꯅꯦ
ꯎꯝ
ꯁꯝꯗꯣ ꯐꯖꯅ ꯄꯥꯏꯕꯗ ꯑꯁ ꯍꯞꯇꯥꯃꯨꯛ ꯄꯥꯏꯕ ꯌꯥꯗꯦ꯫ ꯁꯝ ꯃꯥꯕ ꯌꯥꯗꯦ꯫
ꯑꯣ ꯋꯥꯔꯤ ꯂꯤꯕꯤꯔꯛꯑꯣ꯫
ꯋꯥꯔꯤ ꯂꯤꯕꯤꯌꯣꯔꯥ
ꯎꯝ
ꯀꯔꯤꯒꯤ ꯋꯥꯅꯤ ꯂꯤꯕꯤꯌꯣꯔꯥ
ꯑꯗꯨꯝ
ꯂꯥꯏꯒꯤ ꯂꯤꯕꯤꯌꯣꯔꯥ ꯁ
ꯍꯥ ꯍꯥ ꯍꯥ ꯍꯥ ꯍꯥ ꯍꯥ
ꯑꯩ ꯑꯩꯗꯤꯀꯣ
ꯎꯝ
ꯑꯗꯨꯒꯨꯝꯕ ꯋꯥꯔꯤ ꯖꯥꯠꯗꯣ ꯌꯥꯝ ꯇꯥꯅꯤꯡꯗꯤꯌꯦ ꯀꯩꯒꯤꯅꯣ ꯈꯪꯗꯦ ꯌꯥꯝ
ꯑꯁ
ꯏꯁꯥꯗ ꯍꯩꯅꯗꯕꯤꯗꯣ ꯑꯣꯏꯌꯦꯕ
ꯑꯩꯁꯨ ꯑꯩꯁꯨ ꯑꯗꯨ ꯃꯨꯚꯤ ꯐꯤꯂꯝꯗꯣ ꯑꯩꯁꯨ ꯌꯦꯡꯗꯦ
ꯑ ꯌꯦꯡꯁꯨ ꯌꯦꯡꯗꯦ ꯇꯥꯁꯨ ꯇꯥꯅꯤꯡꯗꯦ ꯑꯩꯗꯤ
ꯇꯥꯅꯤꯡ ꯑꯩꯗꯤ ꯇꯥ ꯇꯥꯅꯤꯡꯉꯦ ꯑꯩꯕꯨ ꯃꯤꯕꯨ ꯇꯝꯃꯦ ꯂꯥꯏ ꯇꯝꯃꯦ ꯍꯥꯏꯕ ꯃꯐꯝꯗ ꯑꯩꯗꯤ ꯃꯤ ꯇꯔꯥꯃꯨꯛ ꯄꯨꯔꯒ ꯆꯟꯅꯤꯡꯉꯤ ꯅꯣꯡꯃꯩꯒ ꯄꯥꯏꯔꯒ
ꯎꯝ
ꯑꯁ ꯃꯣꯏꯅ ꯂꯥꯎ ꯂꯧꯊꯔꯛꯑꯗꯤ ꯑꯩꯁꯨ ꯃꯣꯏꯅ ꯋꯣꯏ ꯍꯥꯏꯔꯛꯑꯗꯤ ꯑꯩꯁꯨ ꯋꯣꯏ ꯍꯥꯏꯔꯛꯅꯤꯡꯉꯥꯏ
ꯑꯦꯁ ꯋꯥꯈꯜꯒꯗꯤ ꯌꯥꯏꯀꯣ ꯑꯈꯣꯏꯗ ꯑꯦꯄꯜ ꯄꯥꯟꯕꯤ ꯂꯩꯌꯦ
ꯎꯝ ꯀꯌꯥꯃꯨꯛ ꯌꯥꯝꯅ ꯄꯥꯟꯕ꯭ꯔꯥ
ꯃꯆꯥ ꯑꯣꯏꯔꯤꯌꯦ
ꯑꯝ
ꯈꯨꯗꯥꯡꯃꯨꯛ ꯁꯥꯡꯕ ꯈꯇ ꯉꯥꯏꯔꯤꯌꯦ
ꯎꯝ ꯀꯨꯏꯔꯔꯣꯏ ꯄꯥꯂꯛꯑꯅꯤ ꯃꯐꯝꯗꯣ ꯆꯥꯟꯅꯔꯗꯤ
ꯆꯍꯤ ꯑ ꯅ ꯄꯤꯁ ꯆꯍꯤ ꯈꯔꯗꯤ ꯆꯪꯈꯤꯗꯧ ꯃꯥꯜꯂꯦꯀꯣ
ꯑꯩ ꯆꯪꯉꯣꯏ ꯂꯥꯢꯍꯥꯎ ꯂꯩꯔꯗꯤ ꯄꯥꯛ ꯆꯪꯉꯣꯏ
ꯑꯗꯣ
ꯃꯅꯦꯍꯦ
ꯑꯣ ꯑꯗꯨꯗꯤ ꯆꯍꯤ ꯃꯉꯥꯗ ꯄꯥꯜꯂꯅꯤ ꯑꯗꯨꯗꯤ
ꯈꯣꯏꯔꯣꯝꯗꯁꯨꯝ ꯑꯈꯣꯏꯔꯣꯝꯗꯁꯨ ꯑꯈꯣꯏ ꯏꯅꯦ ꯈꯣꯏꯒꯤ ꯂꯩꯌꯦꯕ
ꯑꯥ
ꯁꯤ ꯅꯣꯏ ꯅꯣꯏ ꯅꯃꯥꯟꯅꯕꯤ ꯂꯩꯕꯗꯣ
ꯑꯥ
ꯅꯃꯥꯟꯅꯕꯤ ꯂꯩꯕꯒꯤ ꯌꯨꯝꯒꯤ ꯑꯋꯥꯡ ꯊꯪꯕꯗꯣ ꯄꯣꯖꯤꯠꯀꯤꯗꯣ ꯑꯗꯨ ꯃꯣꯏꯗ ꯑꯁ ꯅꯧꯔꯤꯀꯥꯟꯗꯗꯤ ꯃ ꯃꯍꯩꯗꯣ ꯐꯖꯅ ꯁꯥꯠꯂꯦ
ꯑꯥ
ꯐꯖꯅ ꯄꯥꯜꯂꯛꯑꯦ
ꯑꯥ
ꯃꯨꯟꯗ꯭ꯔꯤꯀꯥꯟꯗ ꯍꯩꯖꯤꯡ ꯐꯥꯔꯛ ꯐꯥꯔꯛ ꯇ꯭ꯔꯤ ꯀꯥꯟꯗ ꯆꯥꯎꯔꯛꯇ꯭ꯔꯤꯀꯥꯟꯗ ꯂꯣꯏꯅ ꯃꯣꯇꯥ ꯁꯟꯈꯤꯕ ꯍꯥꯏꯇꯥꯔꯦ
ꯀꯩꯒꯤ
ꯈꯪꯗꯦ ꯇꯤꯟ ꯆꯪꯕꯒꯤ ꯃꯥꯜꯂꯦ ꯂꯣꯏꯅꯃꯛ ꯇꯥꯥꯁꯟꯈꯤ ꯍꯣꯢ ꯑꯩ ꯎꯝ ꯏꯌꯥꯝꯕ ꯊꯣꯛꯄꯒꯤꯁꯨ ꯃꯣꯏꯗ ꯑꯗꯨꯝ ꯃꯊꯟꯇ ꯇꯥꯁꯟꯈꯤ ꯆꯥꯎꯔꯛꯇ꯭ꯔꯤꯀꯥꯟꯗ
ꯇꯤꯟ ꯆꯪꯕꯒꯤꯔ ꯂꯩ
ꯃꯊꯟꯗ ꯇꯥꯁꯟꯒꯦ ꯍꯥꯏꯁꯦ ꯀꯩ ꯀꯃꯥꯏꯅ
ꯈꯪꯗꯦ ꯇꯤꯟ ꯆꯪꯕꯒꯤ ꯑꯣꯏꯕ ꯃꯥꯜꯂꯦ ꯂꯩ ꯃꯐꯝꯗꯨ ꯆꯥꯟꯅꯗꯕ ꯍꯥꯏꯇꯥꯔꯦ ꯑꯗꯨꯒꯤꯅꯦ
ꯑꯣ
ꯈꯣꯢꯔꯣꯝꯅ ꯆꯥꯅꯗꯕ ꯃꯥꯜꯂꯦ ꯑꯗꯨꯝ ꯃꯊꯟꯗ ꯁꯤꯈꯤ
ꯎꯝ
ꯈꯣꯏꯔꯣꯝꯗ ꯆꯥꯟꯅꯕꯁꯦ
ꯑꯥ
ꯊꯩꯕꯨꯡ ꯆꯟꯅꯥꯔꯦ
ꯑ
ꯆꯔꯨꯐꯣꯟ ꯆꯅꯥꯔꯦ ꯄꯨꯡꯗꯣꯟ ꯆꯅꯥꯔꯦ ꯍꯩꯅꯧ ꯆꯟꯅꯥꯔꯦ ꯍꯩ ꯈꯥꯁꯨ ꯆꯟꯅꯥꯔꯦ ꯐꯖꯟꯅ
ꯎꯝ
ꯅꯣꯕꯥꯞꯁꯨ ꯑꯁ ꯅꯣꯕꯥꯞꯁꯨ ꯆꯟꯅꯥꯗꯦꯗ ꯀꯥꯏꯗꯒꯤ
ꯀꯩꯒꯤꯅꯣ
ꯅꯣꯕꯥꯞꯇꯤ ꯆꯥꯕ ꯈꯤꯔꯦꯗ
ꯎꯝ ꯑꯍꯥꯎꯕꯗꯤ ꯆꯥꯕ ꯌꯥꯏꯌꯦ ꯑꯁ ꯍꯥꯀꯨꯝꯗꯣ ꯅꯣꯕꯥꯞ ꯑꯃ ꯎꯝ ꯏꯃꯥꯟꯅꯕꯤ ꯑꯃꯅ ꯄꯨꯔꯛꯄꯀꯣ
ꯎꯝ
ꯁ ꯍꯥꯎꯕ ꯈꯨꯍꯥꯎꯗꯤ ꯂꯩꯇ꯭ꯔꯦ
ꯎꯝ ꯎꯝ
ꯏꯊꯟꯗ ꯏꯊꯟꯗ ꯑꯁ ꯀꯣꯝꯂꯥꯗꯩꯁꯨ ꯍꯦꯜꯂꯦ ꯏꯊꯟꯗ ꯃꯄꯨꯝ ꯑꯃ ꯑꯣꯏꯔꯁꯨ ꯆꯥ ꯉꯝꯅꯤ ꯑꯩ ꯑꯗꯨ ꯑꯗꯨꯒꯤ ꯈꯨꯍꯥꯎꯗꯨꯗꯤ
ꯏꯁ
ꯑꯩꯁꯦ ꯎꯝ ꯅꯣꯕꯥꯞꯁꯦ ꯄꯥꯝꯗꯕ ꯃꯤꯅꯦꯕꯀꯣ ꯅꯣꯕꯥꯞꯁꯦ ꯆꯥꯅꯤꯡꯗꯕ ꯃꯤꯅꯦ ꯑꯩ ꯐꯥꯎꯕ ꯌꯥꯝ ꯍꯥꯎꯔ ꯃꯄꯨꯝꯃ ꯆꯥꯕ ꯉꯝꯅꯤ ꯍꯥꯏꯔꯤꯁꯤꯗꯤ ꯌꯦꯡꯉꯣ ꯈꯔ ꯆꯥꯅꯤꯡꯕ ꯃꯤ ꯑꯣꯏꯔꯗꯤ ꯃꯄꯨꯝ ꯇꯔꯥ ꯑꯣꯏꯔꯁꯨ ꯆꯥ ꯉꯝꯅꯤ
ꯏꯁ ꯋꯥꯍꯩꯗꯤꯕ ꯐꯖꯅ ꯍꯥꯏꯌꯦ ꯇꯔꯥꯃꯨꯛꯇꯤ ꯍꯥꯏꯌꯦ
ꯌꯥꯝ ꯍꯥꯎꯋꯦ ꯇꯁꯦꯡꯅ
ꯑꯉꯥꯡ ꯑꯣꯏꯔꯤꯀꯥꯟꯗꯗꯤ ꯈꯣꯢꯁꯨ ꯑꯉꯥꯡ ꯑꯣꯏꯔꯤꯀꯥꯟꯗꯤ ꯐꯖꯅ ꯆꯥꯔꯝꯃꯦ ꯁꯦ ꯍꯩ ꯅꯣꯕꯥꯞꯇꯣ ꯑꯁ ꯍꯧꯖꯤꯛꯇꯤ ꯆꯥꯟꯅꯥꯗ꯭ꯔꯦꯗ ꯑꯃꯨꯛꯀ
ꯑꯍꯥꯎꯕꯗꯤ ꯆꯥꯅꯤꯡꯉꯦ ꯍꯥꯎꯇꯕꯗꯤ ꯆꯥꯅꯤꯡꯗꯦ
ꯁꯦꯝ ꯆꯥꯅꯤꯡꯉꯦ ꯑꯪꯒꯨꯔ ꯆꯥꯅꯤꯡꯉꯦ
ꯎꯝ
ꯗ꯭ꯔꯦꯒꯣꯟꯁꯨ ꯍꯥꯎꯋꯦ ꯆꯥꯕ ꯑꯦꯕꯥ ꯀꯣꯗꯥꯗꯣ ꯑꯩ ꯆꯥꯕ ꯐꯪꯗꯔꯤ ꯃꯍꯥꯎ ꯇꯝꯅꯤꯡꯉꯦ
ꯀꯩꯑꯥꯕ
ꯑꯦꯕꯥ ꯀꯣꯗꯥꯗꯣ
ꯑꯣ
ꯀꯩꯅꯣ ꯑꯗꯨꯒ ꯎꯝ
ꯍꯩꯗ ꯈ꯭ꯋꯥꯏꯗꯒꯤ ꯇꯪꯅꯤꯡꯕꯁꯦ
ꯎꯝ
ꯔꯝꯕꯨꯇꯥꯟ ꯍꯥꯏꯕ ꯍꯩꯗꯣ
ꯔꯝꯕꯨꯇꯥꯟ
ꯑꯥ
ꯃꯁꯛ ꯀꯃꯥꯏ ꯇꯧꯕ꯭ꯔꯥ
ꯑꯥ‌ ꯃꯥ ꯅꯥ ꯀꯩ ꯍꯥꯏꯅꯤ ꯔꯥꯎꯟ ꯇꯥꯔꯒꯅꯦ ꯍꯧꯖꯤꯛ ꯂꯤꯆꯤ ꯈꯣꯏꯒꯤ ꯇꯥꯏꯞꯇ ꯇꯧꯋꯦꯕ ꯑꯗꯣ ꯉꯥꯡꯒꯅꯤ ꯃꯥꯁꯨ ꯃꯨꯂꯛ ꯀꯥꯟꯗ ꯉꯥꯡꯉꯒꯅꯦ ꯇꯤꯡꯈꯪꯃꯛꯁꯨ ꯅꯠꯇꯦꯕ ꯀꯣ ꯊꯣꯠꯂꯤꯅꯦꯕ ꯑꯗꯣ ꯇꯤꯡꯈꯪꯒꯤ ꯇꯥꯏꯞꯇ ꯍꯧꯖꯤꯛ ꯁꯝꯅ ꯍꯥꯏꯔꯕꯗ ꯀꯣꯔꯣꯅꯥ ꯚꯥꯏꯔꯁ ꯃꯥꯟꯕꯅꯦ ꯃꯁꯛꯇꯣ ꯃꯄꯥꯟꯗꯒꯤꯗꯤ
ꯑꯣ ꯈꯪꯈ꯭ꯔꯦ ꯈꯪꯈ꯭ꯔꯦ
ꯎꯝ
ꯀꯩꯅꯣꯗ ꯐꯖꯅ ꯎꯔꯦ
ꯎꯝ
ꯄꯤꯛꯆꯔ ꯀꯩꯅꯣꯗ ꯑꯗꯨ ꯃꯃꯤꯡꯗꯣ ꯀꯔꯤ ꯍꯥꯏ ꯍꯥꯏꯕ ꯍꯧꯖꯤꯛꯀꯤꯗꯣ ꯎꯝ
ꯑꯗꯨꯗꯣ ꯌꯥꯝ ꯇꯪꯅꯤꯡꯉꯦ
ꯇꯥꯡ ꯀꯌꯥꯃꯨꯛ ꯀꯤꯂꯣꯗ ꯀꯌꯥꯃꯨꯛ ꯑꯣꯏꯕ꯭ꯔꯥ ꯑꯣꯟꯂꯥꯏꯟꯗ ꯐꯪꯕ꯭ꯔꯥ
ꯈꯪꯗꯤꯌꯦ ꯌꯦꯡꯕꯤꯗꯦ ꯑꯝꯇ
ꯎꯝ
ꯑꯗꯨꯒ ꯍꯩ ꯃꯔꯛꯇ ꯍꯥꯎꯕꯁꯦ ꯁꯤꯇꯥꯕꯣꯟ ꯑꯃꯨꯕꯗꯣ
ꯎꯝ ꯁꯤꯇꯥꯕꯣꯟ ꯏꯁ ꯑꯩꯗꯤ ꯁꯤ ꯇꯥꯕꯣꯟ ꯑꯃꯨꯕ ꯁꯔꯨꯕꯨꯗꯤ ꯁꯤ ꯇꯜ ꯁꯤ ꯁꯤꯇꯥꯕꯣꯟ ꯌꯥꯝ ꯑꯆꯧꯕꯗꯣ
ꯑꯣ ꯑꯗꯣ ꯀꯌꯥ ꯊꯣꯏꯗꯣꯛꯇꯦ ꯑꯥ ꯆꯧꯕ ꯍꯥꯏꯁꯦ ꯌꯥꯝ ꯆꯥꯎꯕ ꯖꯥꯠ
ꯌꯥꯝ ꯆꯥꯎꯕ ꯏꯁ ꯏꯁꯀ꯭ꯋꯥꯁ ꯃꯥꯟꯕꯗꯣ
ꯑꯥ ꯑꯥ ꯑꯥ ꯑꯗꯨꯗꯣ ꯍꯥꯟꯅ ꯄꯤꯛꯉꯩꯗ ꯆꯥ ꯐꯪꯉꯝꯃꯦ ꯍꯧꯖꯤꯛꯇꯤ ꯑꯝꯇ ꯆꯥ ꯐꯪꯗ꯭ꯔꯦꯗ
ꯑꯩꯈꯣꯏꯔꯣꯝꯗꯁꯨ ꯍꯧꯖꯤꯛꯇꯤ ꯐꯪꯗ꯭ꯔꯦ ꯑꯁ ꯍꯥꯎꯋꯦꯀꯣ ꯑꯗꯨꯗꯣ
ꯎꯝ ꯍꯥꯎꯅꯗꯤ ꯆꯥꯈꯤꯕꯗꯤ ꯅꯤꯡꯁꯤꯡꯉꯦꯕ ꯑꯗꯣ ꯃꯍꯥꯎꯁꯨ ꯅꯤꯡꯁꯤꯡꯗ꯭ꯔꯦ ꯍꯥꯏꯗꯤ ꯌꯥꯝ ꯄꯤꯛꯏꯉꯩꯗ ꯆꯥꯕ ꯐꯪꯈꯤꯕ ꯄꯣꯠ ꯑꯣꯏꯕꯅꯤꯅ
ꯎꯝ
ꯑꯗꯣ ꯁꯤꯇꯥꯕꯣꯟꯒꯤ ꯋꯥꯔꯤ ꯃꯇꯥꯡꯁꯤ ꯌꯧꯔꯛꯑꯥꯒꯅꯦ ꯑꯩ ꯋꯥꯔꯤ ꯑꯃ ꯅꯤꯡ ꯁꯤꯡꯕ ꯂꯩꯌꯦ ꯂꯤꯕꯤꯌꯨꯔꯥ ꯅꯣꯏ ꯅꯣꯏ ꯈꯨꯟꯗ ꯍꯥꯟꯅ ꯑꯈꯣꯏ ꯄꯤꯛꯏꯗ ꯌꯥꯝꯅ ꯀ꯭ꯂꯥꯁ ꯀꯌꯥꯃꯨꯛꯀꯗꯤ ꯀꯥꯔꯝꯗꯧ ꯃꯥꯟꯕ꯭ꯔ ꯈꯪ ꯀꯥꯎꯈ꯭ꯔꯦꯕꯀꯣ
ꯎꯝ
ꯑ ꯅꯣꯏ ꯈꯨꯟꯗꯒꯤ ꯃꯅꯤꯡꯔꯣꯝꯗ ꯈꯔ ꯍꯥꯏꯖꯤꯜꯂꯒ ꯁꯤꯇꯥꯕꯣꯟ ꯑꯃꯨꯕꯒꯤ ꯐꯥꯝ ꯇꯧꯔꯝꯕꯗꯣ ꯈꯪꯕ꯭ꯔ
ꯏꯁ ꯈꯪꯉꯦ ꯈꯪꯉꯦ
ꯑꯗꯨ ꯃꯇꯝꯗꯅꯦ
ꯀꯨꯝ ꯅꯪ ꯑꯗꯨꯨꯔꯣꯝ ꯑꯗꯨꯀꯥꯟꯗ ꯀꯨꯝꯕ꯭ꯔꯅꯦ
ꯑꯥ ꯌꯥꯝ ꯄꯤꯛꯏꯗ ꯑꯗꯨ ꯃꯇꯝꯗ ꯑꯩ ꯑ ꯆꯍꯤ ꯇꯔꯥꯕꯨꯗꯤ ꯍꯦꯜꯂꯝꯃꯅꯤꯗ ꯑꯗꯨ ꯃꯇꯝꯗꯣ ꯆꯍꯤ ꯑꯥ ꯇꯔꯥꯗꯤ ꯍꯦꯜꯂꯝꯃꯅꯤ ꯑꯗꯨ ꯃꯇꯝꯗ ꯍꯥ ꯍꯦ ꯑꯈꯣꯏꯁꯦ ꯏꯆꯦꯅꯦ ꯑꯗꯨꯒ ꯏꯃꯥꯈꯣꯏ ꯈꯨꯟꯒꯤ ꯃꯤ ꯈꯔꯅꯦ ꯑꯩꯈꯣꯏꯁꯦ ꯍꯦꯛꯄ ꯆꯠꯂꯦꯕꯀꯣ ꯍꯦꯛꯄ ꯍꯦꯛꯄ ꯆꯠꯄꯁꯦ ꯑꯣ ꯍꯥꯏꯅꯗꯕꯤꯗ ꯍꯦꯛꯄ ꯆꯠ ꯍꯨ ꯍꯨꯔꯥꯟꯕ ꯃꯥꯂꯦꯅꯦꯍꯦ
ꯍꯦꯛꯄ ꯆꯠꯂ ꯀꯥꯟꯁꯤꯗ ꯎꯝ ꯕꯣꯔꯥ ꯑꯝ ꯕꯣ ꯕꯣꯔꯥ ꯕꯣꯔꯥ ꯍꯥꯏꯗꯣꯏꯔ ꯑꯃ ꯑ ꯍꯟꯅꯨꯕꯥ ꯁꯤꯡꯅꯒ ꯌꯥꯝ ꯄꯥꯏꯅꯕꯤ ꯍꯅꯨꯕ ꯍꯅꯨꯕꯤꯁꯤꯡꯅꯒ ꯌꯥꯝ ꯄꯥꯏꯅꯤ ꯄꯥꯏꯅꯕꯤ ꯑ ꯑꯗꯨꯗꯣ ꯄꯥꯏꯔ ꯆꯠꯂꯦꯅꯤ ꯆꯠꯂꯒ ꯑ ꯍꯦꯛꯄꯕꯨꯗꯤ ꯀꯌꯥ ꯌꯥꯝ